ꯍꯂꯑꯣ
ꯍꯜꯂꯣ ꯎꯝ ꯂꯣꯛ ꯈꯨꯨꯗꯨꯅ ꯑꯗꯨꯅ ꯑꯗꯨ ꯅꯂꯣ ꯍꯥꯏ ꯍꯥꯏꯔꯅ
ꯑꯗꯨꯅꯤ ꯑꯗꯣ ꯅꯣꯏ ꯀꯩꯅꯣ ꯅꯍꯥꯟ ꯅꯣꯏ ꯄ꯭ꯔꯣꯐꯦꯁꯥꯔꯁꯤꯡ ꯀꯩꯅꯣ ꯆꯠꯄꯗꯣ ꯁꯤꯂꯣꯡ ꯆꯠꯄꯗꯣ ꯀꯃꯥꯏ ꯀꯃꯥꯏ ꯇꯧꯒꯦ
ꯀꯩꯁꯨ ꯇꯧꯗꯦꯗ ꯌꯥꯝ ꯃꯔꯨ ꯑꯣꯏꯕ ꯍꯥꯏꯕꯕꯨ ꯀꯩꯅꯣꯅꯤꯅ ꯑꯩꯈꯣꯏ ꯁꯣꯁꯥꯏꯇꯤꯒ ꯍꯥꯏꯇꯥꯔꯦꯗꯅ ꯑꯗꯨꯒꯨꯝꯕ ꯈꯛꯇꯪꯒꯤꯅ ꯀꯩꯅꯣ ꯇꯧꯕꯅꯤꯅ ꯇꯣꯞꯄꯥ ꯀꯩꯝ ꯇꯧꯅꯤꯡꯉꯥꯏ ꯂꯩꯇꯦ ꯑꯩꯈꯣꯏ ꯑꯩꯈꯣꯏꯒꯁꯨ ꯃꯔꯤ ꯂꯩꯅꯩ ꯍꯥꯏꯔꯒꯁꯨ ꯑꯩꯈꯣꯏꯒꯤ ꯀꯩꯅꯣꯗ ꯌꯥꯎꯗꯦꯕ ꯑꯗꯨꯗꯣ ꯑꯗꯨꯒꯤ ꯃꯣꯏꯅ ꯍꯥꯏꯔꯕ ꯃꯌꯥꯝ ꯑꯁ ꯂꯦꯛꯆꯔ ꯃꯌꯥꯝꯗꯣ ꯑꯁ ꯀꯩꯅꯣ ꯇꯧꯋꯦ ꯑꯩꯈꯣꯏꯒ ꯁꯝꯅꯗꯕ ꯉꯥꯛꯇ ꯑꯣꯏꯕ ꯑꯩ ꯑꯩꯈꯣꯏꯒꯤꯗꯤ ꯏꯍꯥꯟ ꯍꯥꯟꯕ ꯑꯣꯏꯗꯣꯏꯅꯦꯕꯀꯣ ꯑꯗꯨꯗꯣ ꯑꯗꯨꯒꯤ ꯀꯌꯥꯝ ꯀꯩꯅꯣ ꯇꯧꯅꯤꯦ ꯑꯗꯨꯣ ꯑꯩꯈꯣꯏꯗꯤ ꯊꯕꯛ ꯑꯗꯨꯝ ꯁꯨꯔꯒ ꯂꯩꯕꯅꯦ ꯑꯩꯈꯣꯏꯗꯤ ꯑꯁ ꯑꯆꯥꯄꯣꯠ ꯄꯤꯊꯣꯛ ꯄꯤꯁꯤꯟꯂꯏꯗꯅ ꯑꯗ ꯑꯗꯨꯝ ꯃꯇꯝ ꯂꯣꯏ ꯆꯪꯈ꯭ꯔꯦ ꯆꯠꯈ꯭ꯔꯦ ꯃꯤꯁꯨ ꯌꯥꯝꯃꯦꯕ ꯑꯗꯨꯒꯤ
ꯑꯣ
ꯍꯣꯏ ꯆꯠꯄꯗꯣ ꯃꯤ ꯌꯥꯝꯃꯦꯕ ꯑꯗꯨꯅ ꯃꯣꯏ ꯁꯔꯐ ꯇꯧꯔꯤꯉꯩꯗ
ꯄꯨꯡ ꯀꯌꯥ ꯑꯦ ꯅꯨꯃꯤꯠ ꯀꯌꯥꯅꯣ ꯆꯠꯄꯗꯣ
ꯅꯨꯃꯤꯠꯁꯦ ꯀꯩꯅꯣꯅꯦ ꯃꯔꯤ ꯑꯗꯨꯋꯥꯏꯗ ꯀꯩꯅꯣ ꯑꯣꯏꯕ ꯃꯥꯜꯂꯦ ꯑꯩꯗꯤ ꯑꯍꯨꯝꯗꯒꯤ ꯑꯃꯨꯛ ꯍꯜꯂꯛꯑꯦꯕꯀꯣ ꯎꯝ ꯀꯩꯅꯣ ꯊ꯭ꯔꯤ ꯅꯨꯃꯤꯠ ꯑꯍꯨꯝ ꯑꯗꯨꯋꯥꯏꯗꯒꯤ ꯑꯍꯨꯝꯗꯒꯤ ꯑꯩꯗꯤ ꯍꯜꯂꯛꯑꯦ ꯊꯕꯛ ꯀꯩꯅꯣ ꯇꯧꯕꯒꯤ ꯌꯨꯝꯗꯁꯨ ꯁꯨ ꯆꯤꯟꯕꯒꯤ
ꯅꯪ ꯃꯊꯪ ꯃꯊꯪꯗꯤ ꯀꯩꯅꯣ ꯏꯟꯇꯔꯅꯦꯁꯅꯦꯜ ꯀꯟꯐ꯭ꯔꯦꯟꯁ ꯌꯥꯎꯒꯅꯤ ꯍꯥꯏꯕ ꯅꯠꯇ꯭ꯔꯣ
ꯍꯣꯏ ꯌꯥꯎꯒꯅꯤ ꯎ ꯑꯗꯨꯗꯤ ꯅꯪꯁꯨ ꯅꯪꯁꯨ ꯌꯦꯎꯁꯜꯂꯣ ꯑꯗꯨꯅꯦ
ꯌꯥ ꯆꯦꯔꯥꯗꯤ ꯈꯟꯕꯅꯦ ꯈꯪ
ꯑꯩꯈꯣꯏꯒꯤ ꯌꯥꯝ ꯀꯩꯅꯣ ꯗꯔꯀꯥꯔ ꯑꯣꯏꯕ ꯑꯗꯨꯅꯦ ꯑ ꯌꯥꯁꯂꯣ ꯁꯤꯒꯕ ꯑ ꯀꯩꯅꯣ ꯈꯔ ꯈꯔ ꯌꯥꯎ ꯍꯥꯎꯕꯁꯨ ꯑꯩꯈꯣꯏꯒꯤꯁꯨ ꯀꯩꯅꯣ ꯑꯃꯅꯤ ꯂꯥꯏꯕꯛ ꯐꯕ ꯃꯅꯦ
ꯑꯗꯨꯅꯤ ꯑꯗꯨ ꯌꯥꯎꯒꯗꯕꯗꯨꯁꯨ ꯑꯣꯟꯂꯥꯏꯟꯗꯗꯤ ꯈꯔ ꯌꯥꯎꯔꯦ ꯑꯗꯣ ꯀꯩꯅꯣꯒꯤ ꯑꯣꯐꯂꯥꯏꯟꯗ ꯆꯠꯅꯕꯁꯦ ꯄꯩꯁꯥꯗꯣ ꯈꯔ ꯋꯥꯠꯄ ꯑꯗꯨꯒꯤꯅꯦ
ꯍꯣꯏ ꯍꯣꯏ ꯇꯧꯋꯦ ꯇꯧꯋꯦ ꯑꯗꯨꯃꯥꯏꯅ ꯍꯁꯨꯅꯤ ꯑ
ꯃꯔꯤ ꯂꯩꯅꯕ ꯐꯕꯅꯦꯕ ꯑꯗꯨꯝ ꯍꯥꯏꯔꯗꯤ
ꯎꯝ
ꯇꯗꯔꯗ
ꯑ
ꯅꯣꯏ ꯌꯨꯝ ꯁꯥꯕꯗꯤ ꯀꯃꯥꯏ ꯀꯃꯥꯏ ꯇꯧꯔꯦ
ꯂꯣꯏꯗ꯭ꯔꯦꯗ ꯁꯤꯂꯤꯡ ꯍꯥꯞꯅꯤꯡꯉꯥꯏ ꯃꯅꯨꯡꯒꯤ ꯀꯩꯅꯣ ꯋꯥꯜꯒꯨꯝꯕ ꯀꯩꯅꯣ ꯇꯧꯅꯤꯡꯉꯥꯏ ꯌꯥꯝ ꯋꯥꯠꯂꯤ ꯐꯤꯂꯤꯁꯤꯡ ꯌꯥꯝꯃꯨ ꯋꯥꯒꯦ
ꯑꯗꯨ ꯑꯣꯏꯔꯁꯨ ꯑꯗꯨꯝ ꯇꯧꯔꯗꯤ ꯁꯥꯔꯦ ꯍꯥꯏꯕꯗꯣ ꯈꯪ ꯂꯩꯔꯦꯗꯅ ꯑꯗꯣ ꯅꯣꯏ ꯅꯪ ꯑ ꯅꯣꯏ ꯌꯨꯝꯒꯤ ꯍꯥꯟꯅꯒꯤ ꯌꯨꯝꯗꯣ ꯑꯗꯨꯒꯤ ꯃꯊꯛ ꯇ ꯁꯥꯕ ꯌꯥꯗ꯭ꯔꯣ
ꯑꯗꯤ ꯌꯔ ꯐꯥꯎꯟꯗꯦꯁꯟꯗꯣ ꯌꯥꯗꯦꯕ ꯑꯗꯨꯅ
ꯑꯣ ꯑꯣ
ꯝ ꯎꯝ ꯑꯗꯨꯅꯦ ꯑꯗꯣ ꯍꯌꯦꯡꯦ ꯍꯌꯦꯡꯒꯤꯁꯦ ꯀꯃꯥꯏ ꯇꯧꯁꯤꯦ ꯍꯥꯏꯃ
ꯈꯪꯗꯦꯗ ꯃ ꯀꯃꯥꯏ ꯇꯁꯤ ꯁꯤꯗ ꯑꯩꯁꯨ ꯒ꯭ꯌꯥꯟ ꯇꯥꯗꯕ ꯇꯣꯂꯣꯞꯁꯨ ꯆꯪꯗ꯭ꯔꯤ ꯅꯪꯒꯤ ꯅꯪꯒꯤ ꯇꯣꯂꯣꯞ ꯆꯪꯉꯕꯣ
ꯆꯟ꯭ꯔꯔꯤ ꯅꯍꯥꯟꯒꯤ ꯊꯥꯒꯤꯗꯨꯗꯤ ꯆꯪꯉꯦ ꯑꯗꯨꯒ ꯍꯟꯗꯛ ꯊꯥꯒꯤꯗꯤ ꯆꯪꯗ꯭ꯔꯔꯤ ꯍꯟꯗꯛ ꯊꯥꯒꯤꯗꯤ ꯃꯣꯏ ꯇꯣꯂꯣꯞ ꯀꯩꯅꯣ ꯞ ꯁꯥꯕꯗꯣ ꯑꯗꯨ ꯐꯥꯎ ꯍꯧꯗ꯭ꯔꯤ ꯍꯥꯏꯅ
ꯑꯣ ꯈꯪꯗꯦ ꯃꯣꯏꯁꯨ ꯑꯁ ꯄꯦꯁꯦ ꯑꯗꯨꯝ ꯊꯥ ꯊꯥꯒꯤ ꯑꯗꯨꯝ ꯃꯥꯟꯅꯗꯦ
ꯍꯣꯏ ꯑꯗꯨꯃꯥꯏꯅ ꯇꯧꯋꯦ ꯑꯩꯈꯣꯏ ꯊꯕꯛ ꯁꯨ ꯊꯕꯛ ꯇꯧꯕꯒꯤ ꯃꯈꯥ ꯄꯣꯜꯂꯦꯕ
ꯎꯝ
ꯍ ꯑꯦꯛꯖꯝꯁꯨ ꯀꯣꯏꯗ꯭ꯔꯦ
ꯁ ꯈꯪꯗ꯭ꯔꯦꯗ
ꯗꯦꯠ ꯀꯌꯥꯔꯅꯣ ꯑꯩꯗꯤ ꯀꯩꯅꯣ ꯇ ꯑꯩꯁꯤꯅꯦ ꯑꯩꯗꯤ ꯀꯩꯅꯣ ꯄꯥ ꯏꯠ ꯍꯣꯛꯇ꯭ꯔꯤꯕꯅꯦ ꯔꯨꯇꯤꯟꯚꯥꯎ ꯏꯊꯣꯛ ꯆꯛꯇ꯭ꯔꯤꯕ ꯑꯗꯨꯣ ꯇꯤꯟꯗꯨꯣ ꯀꯥꯏ ꯆꯠꯈꯤꯕꯅꯁꯨ ꯈꯪꯗꯦ ꯒ꯭ꯔꯨꯞꯇ ꯊꯤꯒꯦ ꯇꯧꯔꯤꯅꯦ
ꯖꯝꯔꯨꯗꯤꯟ ꯑꯩ ꯐꯥꯎ ꯈꯪꯗ꯭ꯔꯦꯗ
ꯎꯝ
ꯀꯅꯥꯅꯕꯨ ꯀꯩꯅꯣ ꯑꯣ ꯋꯥꯔꯜ ꯀꯞꯀꯤ ꯃꯔꯛꯇ ꯑꯦꯛꯖꯝ ꯂꯩ ꯂꯩꯒꯅꯤ ꯍꯥꯏꯔꯒ ꯈꯪꯗꯦ
ꯑꯁ ꯑꯗꯨꯅꯦ
ꯄꯨꯡ ꯑ ꯃꯥꯄꯜ ꯃꯈꯥꯏ ꯍꯥꯏ ꯅꯠꯇ꯭ꯔꯣ
ꯎꯝ
ꯎꯝ ꯑꯗꯨꯝ ꯌꯥꯒꯅꯤ
ꯌꯥꯒꯅꯤ ꯄꯨꯡ ꯃꯥꯄꯜ ꯃꯈꯥꯏ ꯍꯥꯏꯔꯗꯤ ꯄꯨꯡ ꯕꯥꯔꯣ ꯇꯥꯃꯥꯊꯣꯏ ꯑꯗꯨꯋꯥꯏꯗ ꯑꯃꯨꯛ ꯏ ꯇꯧꯅ
ꯐꯖꯗꯣꯏꯔꯥ ꯈꯪ ꯐꯖꯔꯗꯤ ꯐꯅꯤꯗ ꯅꯍꯥꯟꯗꯤ ꯎꯝ
ꯁ ꯄ꯭ꯔꯐ꯭ꯂꯞ ꯁꯊꯅꯤ ꯀꯥꯏꯅ ꯇꯧꯔꯤꯁꯦ ꯁꯦꯁ ꯊꯋꯥꯟꯃꯤ ꯆꯥꯛꯈ꯭ꯔꯦ
ꯐꯖꯅ ꯇꯧꯈ꯭ꯔꯗꯤ ꯐꯗꯣꯏꯕ
ꯎꯝ
ꯑ ꯀꯥꯡꯁꯤꯗꯤꯀꯣ ꯍꯟꯗꯛꯁꯦ ꯌꯥꯝ ꯅꯥ ꯂꯅ
ꯀꯥꯡ ꯌꯥꯝꯕꯅ ꯌꯥꯝꯕꯅ ꯍꯣꯏ
ꯌꯥꯝꯊꯠꯂꯦ
ꯀꯣ ꯀꯥꯡꯗ ꯃꯈ ꯈꯣꯟ ꯑꯗꯨꯒꯉ
ꯏꯁꯥ ꯏ ꯁꯛꯄꯒꯖꯃꯅ ꯑꯗꯨꯅꯦ ꯑꯁ ꯑꯩ ꯄꯨꯛꯁꯦ ꯑꯣꯛꯁꯥ ꯆꯥꯕꯒꯤꯔ ꯀꯩꯅꯣ ꯑꯗꯨꯝ
ꯅꯨꯡꯉꯥꯏꯇꯕꯅꯦ ꯎꯁꯥ ꯆꯥꯔꯗꯤ ꯄꯨ ꯏꯪ ꯊꯝ ꯊꯥꯔ ꯁꯤ ꯏꯟꯀꯝ ꯇꯥꯔꯗꯤ ꯈꯔ ꯐꯩꯀꯣ ꯑꯗꯨꯒ ꯍꯟꯗꯛ ꯑꯁ ꯀꯅꯦꯅꯗꯤ ꯍ ꯌꯥꯗꯦ
ꯑꯣꯛꯁꯥ ꯂꯕꯗꯣ ꯉꯔꯥꯡꯗꯤ ꯐꯥꯗꯔꯁ ꯗꯦ ꯉꯁꯤ ꯑꯣꯏꯕꯅꯤꯅ ꯄꯥꯁ ꯃꯤ ꯄꯔꯦꯡꯒ ꯂꯦꯞꯄꯤꯗꯣ ꯌꯥꯝꯕ ꯂ ꯑꯗꯣ ꯃꯤ ꯑꯃ ꯑꯃꯈꯛꯇꯒꯤ ꯏꯁꯇꯣꯜꯗꯅꯦꯕ ꯃꯣꯏꯅ ꯂꯩꯔꯤꯗꯣ ꯗꯨꯀꯥꯟꯗꯅꯦꯕ ꯑꯇꯩ ꯗꯨꯀꯥꯟꯗ ꯂꯦꯞꯇꯕꯤꯗ ꯑꯃꯈꯛꯇꯗ ꯂꯧꯕꯗꯣ ꯑꯗꯨ ꯃꯥꯒꯤꯗꯣ ꯈꯔ ꯐꯥꯕꯒꯤ ꯑꯣꯏꯔꯝꯅꯦꯕ ꯅꯦꯄꯥꯂꯤꯈꯩꯅꯦ ꯍꯥꯏ ꯋꯥ ꯑꯁꯣ ꯑꯗꯨ ꯂ ꯠꯇꯦ ꯑꯩꯈꯣꯏ ꯅꯨꯄꯥꯅ ꯑꯗꯨꯗ ꯐꯥꯕꯅꯦ ꯂꯧꯔꯣ ꯍꯥꯏꯕ ꯀꯣꯣꯏ ꯁꯂꯦꯞ ꯅꯦꯕ ꯐꯥꯏ ꯃꯥꯒꯤꯗꯣ ꯑꯩꯈꯣꯏꯅ ꯂꯧꯅꯤꯡꯕ ꯑꯗꯨꯝ ꯂꯧꯕ ꯌꯥꯏ ꯀꯦꯖꯤ ꯃꯃꯜꯁꯨ ꯑꯗꯨꯝ ꯆꯞ ꯃꯥꯟꯅꯩꯑꯦ
ꯑꯣ
ꯑꯗꯨꯒ ꯑꯩꯅ ꯂꯧꯕꯗꯨꯗꯤꯀꯣ ꯀꯦꯖꯤ ꯑꯃ ꯃꯈꯥꯏ ꯃꯈꯥꯏꯗꯤ ꯁꯨꯗꯤ ꯁꯨꯔꯝꯃꯣꯏ ꯑꯗꯣ ꯃꯈꯥꯏ ꯌꯧꯒꯦ ꯇꯧꯕꯗꯣ ꯃꯣꯏ ꯑꯣꯏꯔꯝꯒꯅꯤ ꯆꯥꯃꯉꯥꯒꯤꯀꯣ ꯐꯣꯔ ꯐꯤꯐ ꯆꯥꯃ ꯌꯥꯡꯈꯩꯅꯦꯕ ꯑꯁꯦꯡꯕꯗꯤ ꯀꯦꯖꯤ ꯑꯃꯗ ꯑꯗꯣ ꯑꯗꯨꯝ ꯆꯥꯃꯉꯥꯒꯤ ꯇꯧꯕꯤꯔꯒꯦ ꯍꯥꯏꯔꯒ ꯑꯗꯨꯝ ꯇꯧꯔꯦꯕ ꯐꯦꯠꯁ ꯀꯩꯀꯥꯗꯨꯁꯨ ꯑꯩꯅ ꯌꯥꯝꯅ ꯍꯥꯞꯀꯅꯨ ꯈꯤꯇꯪ ꯍꯥꯞꯄꯣ ꯍꯥꯏꯕꯒꯤ ꯑꯩꯗꯣ ꯀꯩꯅꯣ ꯑꯁ ꯑꯁꯤꯗ ꯑꯣ ꯑꯣꯛꯁꯥꯗꯤ ꯀꯩꯅꯣ ꯃꯁꯝ ꯌꯥꯝ ꯃꯁꯝ ꯌꯥꯝꯃꯦꯗꯅ ꯑꯗꯨꯒꯤ ꯑꯩꯗꯣ ꯆꯥꯅꯤꯡꯗꯕ ꯃꯁꯝ ꯌꯥꯝꯕꯗꯣ ꯆꯥꯕꯗ ꯐꯥꯎꯋꯦꯕ ꯃꯣꯏꯅ ꯐꯖꯅ ꯇꯧꯔꯁꯨ ꯃꯅꯨꯡꯗ ꯂꯩꯕꯅꯤꯅꯀꯣ ꯑꯩ ꯑꯩꯗꯣ ꯆꯥꯅꯤꯡꯗ꯭ꯔꯒꯤ ꯑꯗꯣ ꯌꯥꯝ ꯍꯟꯒꯅꯨ ꯑꯃꯈꯛꯇ ꯑꯣꯏꯔꯁꯨ ꯑꯃꯒꯤ ꯈ ꯈꯇ ꯑꯣꯏꯔꯁꯨ ꯑꯩꯈꯣꯏꯁꯨ ꯃꯤ ꯑꯣꯏꯔꯁꯨ ꯁꯝ ꯃꯐꯝ ꯈꯔꯗ ꯁꯝ ꯌꯥꯝꯕ ꯃꯐꯝ ꯈꯔꯗ ꯁꯝ ꯌꯥꯝꯗꯕ ꯑꯗꯨꯝ ꯂꯩꯗꯅ ꯁꯝ ꯌꯥꯝꯗꯕꯒꯤ ꯃꯐꯝꯗꯣ ꯑꯣꯛꯁꯥꯗꯣ ꯑꯗꯨꯗ ꯂꯧꯕꯅꯦꯕ ꯑꯩꯗꯣ ꯑꯁꯤ ꯄꯥꯔꯠꯁꯦ ꯄꯤꯌꯣ ꯍꯥꯏꯔꯒꯀꯣ ꯑꯗ ꯑꯗꯨꯝ ꯄꯤꯌꯦ ꯌꯥꯝ ꯐꯥꯏꯌꯦ ꯑꯗꯨꯒꯤ ꯑꯥ ꯀꯦꯞꯁꯨꯜꯁ ꯀꯩꯀꯥꯗꯨꯁꯨ ꯑꯗꯨꯁꯨ ꯃꯤꯅ ꯂꯧꯅꯤꯡꯗꯕꯁꯤꯡꯗꯣ ꯑꯗꯨꯝ ꯃꯥꯅ ꯃꯥꯅ ꯃꯇꯣꯡ ꯈꯛꯇ ꯄꯤꯕꯒꯤꯀꯣ ꯃꯇꯣꯡ ꯅꯠꯇꯕꯗꯣ ꯑꯗꯨꯝ ꯑꯂꯛ ꯊꯝꯃꯒ ꯂꯩꯌꯦꯕ ꯑꯗꯣ ꯃꯥꯅ ꯑꯗꯨꯝ ꯑꯁ ꯐꯖꯅ ꯇꯧꯕꯋꯤ ꯃꯥꯒꯤ ꯃꯣꯏꯒꯤꯗꯣ
ꯍꯣꯡꯃꯗ ꯃꯍꯥꯎ ꯊꯣꯛꯅꯤꯡꯉꯥꯏ ꯈꯔ ꯊꯝꯃꯣ ꯑꯗꯨꯒ ꯑꯌꯥꯝꯕꯅ ꯑꯗꯨꯝ ꯃꯇꯣꯡ ꯈꯛꯇꯪ ꯆꯥꯕ
ꯎꯝ ꯑꯗꯨꯅꯦ ꯑꯃꯨꯛ ꯑꯃꯨꯛ ꯐꯦꯠꯇ ꯍꯥꯞꯇ꯭ꯔꯦ ꯑꯃꯨꯛ ꯑꯣꯛꯁꯥ ꯆꯥꯕꯗꯣ ꯃꯥꯟꯗ꯭ꯔꯦꯕ ꯑꯗꯨꯒꯤ ꯐꯦꯠ ꯈꯦꯠ ꯈꯔ ꯁꯨ ꯍꯥꯞꯄꯑꯣ ꯃꯔꯨ ꯃꯔꯨꯁꯨ ꯃꯔꯨ ꯍꯥꯏꯔꯗꯣꯏꯔꯣ
ꯎꯝ ꯀ ꯀꯩꯅꯣ
ꯑ ꯁꯔꯨꯁꯨ ꯈꯔ ꯌꯥꯎꯋꯣ ꯁꯔꯨ ꯌꯥꯎꯕꯁꯨ ꯑꯦꯟꯖꯥꯡ ꯃꯍꯥꯎꯗꯣ ꯍꯥꯎꯋꯦꯕ ꯑꯗꯨ ꯂꯣꯏꯅ ꯌꯥꯎꯔꯒ ꯊꯣꯛ ꯂꯧꯕꯅꯤ ꯃꯇꯧꯅꯗꯤ ꯍꯦꯟꯅ ꯄꯤꯌꯦ ꯍꯣꯏ ꯍꯣꯏ ꯀꯩꯅꯣ ꯎꯝ ꯁꯟꯁꯥꯁꯨ ꯀꯩꯅꯣ ꯃꯇꯣ ꯈꯛꯇ ꯇꯧꯕꯗꯣ ꯍꯥꯎꯗꯕꯅꯦ ꯎꯝ ꯎꯝ ꯎꯝ ꯁꯔꯨ ꯈꯔ ꯌꯥꯎꯕꯗꯣ ꯑꯗꯨ ꯍꯣꯏꯅ ꯍꯥꯎꯋꯤꯕꯁ ꯇꯣꯡꯈ꯭ꯔ ꯈꯛꯇꯪꯗꯤ ꯀꯩꯅꯣ ꯇꯧꯋꯦꯕ ꯀꯩꯅꯣ ꯃꯍꯥꯎꯗꯣ ꯈꯔ ꯋꯥꯠꯄꯒꯨꯝ ꯇꯧꯋꯦꯕ ꯑ ꯑꯩꯗꯤꯀꯣ ꯀꯩꯅꯣ ꯌꯦꯟ ꯁꯥꯗꯣ ꯕ꯭ꯔꯣꯏꯂꯔꯒꯤꯗꯣ ꯑꯗꯣ ꯏꯁꯇꯤꯝ ꯇꯧꯔꯒꯀꯣ ꯏꯁꯇꯤꯝ ꯌꯥꯝ ꯁꯣꯐ ꯑꯣꯏꯅ ꯏꯁꯇꯤꯝ ꯇꯧꯊꯣꯛꯑꯒ ꯎꯝ ꯌꯥꯝ ꯆꯥꯎ ꯆꯥꯎꯅ ꯊꯝꯅꯕ ꯑꯗꯨ ꯑꯣꯏꯔꯒ ꯆꯥꯅꯤꯡꯉꯦꯕ ꯑꯩꯗꯤ ꯎ ꯑꯗꯨꯒ ꯑꯩꯁꯨ ꯔꯥꯏꯁ ꯀꯨꯀꯔ ꯀꯩꯅꯣ ꯑꯦꯟꯖꯥꯡ ꯊꯣꯡꯕ ꯅꯨꯡꯉꯥꯏꯕ ꯔꯥꯏꯁ ꯀꯨꯀꯔ ꯄꯥꯝꯃꯦ ꯂꯧꯅꯤꯡꯉꯦ ꯐꯨꯠꯄꯗ ꯏꯁꯤꯡ ꯁꯧꯒꯠꯄꯗ ꯌꯥꯝꯅ ꯀꯟꯅ ꯁꯧꯕꯗꯣ
ꯎꯝ
ꯑꯗꯣ ꯄꯥꯝꯃꯦꯕ ꯀꯩꯅꯣ ꯑꯁꯤꯒꯤ ꯑꯩ ꯑꯩꯉꯣꯟꯗ ꯂꯩꯕꯗꯤ ꯑꯁ ꯌꯥꯝ ꯀꯟꯅ ꯁꯧꯗꯦꯕ ꯆꯥꯛ ꯊꯣꯡꯅꯤꯡꯉꯥꯏ ꯍꯥꯏꯗꯅꯦꯕ ꯑ ꯅꯨꯡꯉꯥꯏꯔꯤꯁꯦ ꯏꯟꯁꯥꯡꯗꯤ ꯊꯣꯡꯕꯗ ꯌꯥꯝ
ꯑꯩꯈꯣꯏꯗ ꯂꯩꯔꯤꯕ ꯔꯥꯏꯁ ꯀꯨꯀꯔꯗꯨꯗꯤ ꯄꯨꯔꯥꯅꯤ ꯆꯥꯛꯁꯨ ꯍꯥꯎꯕ ꯑꯗꯨ ꯃꯃꯜ ꯇꯥꯡꯕꯅꯤꯅꯀꯣ ꯕ ꯇꯧꯔꯒ ꯑꯁ ꯀꯩꯅꯣ ꯑꯩꯈꯣꯏ ꯃꯩꯗ ꯏꯁꯤꯡ ꯀꯩꯅꯣ ꯐꯨꯠꯄꯗꯣ ꯑꯗꯨꯒ ꯆꯞ ꯃꯥꯟꯋꯁꯧꯕꯗꯣ
ꯕ꯭ꯔ‌ꯣ
ꯏꯟꯁꯥꯡꯗꯤ ꯁꯨ ꯊꯣꯡ ꯊꯣꯡꯗ‌ꯦ ꯆꯥꯛ ꯈꯛꯇꯪꯅꯦ ꯑꯩꯈꯣꯏ ꯊꯣꯡꯕ
ꯊꯣꯡꯉꯥꯒ ꯍꯥꯏꯔꯛꯑꯣ ꯑꯃꯨꯛ ꯀꯩ ꯀꯌꯥꯅꯣ ꯃꯃꯜꯅ ꯑꯁ ꯂꯤꯁꯤꯡ ꯇꯔꯥ ꯍꯥꯏꯕꯗꯣ ꯂꯤꯁꯤꯡ ꯇꯔꯥ ꯂꯤꯁꯤꯡ ꯀꯨꯟ ꯍꯥꯏꯔꯛꯀꯅꯤ
ꯑꯗꯨꯝ ꯇꯧꯁꯦ ꯍꯥꯏꯕꯔꯣ
ꯑꯥ ꯇꯧꯈꯤꯁꯤ ꯌꯦꯡꯁꯦ ꯄꯨꯡꯁꯨ ꯇꯥꯗ꯭ꯔꯤꯗꯅ ꯅꯣꯏꯒꯤꯁꯨ ꯑꯩꯈꯣꯏꯒꯤꯁꯨ ꯑꯗꯨ ꯍꯥꯏꯕ ꯕꯜꯣꯒꯤ ꯃꯇꯥꯡ ꯃꯇꯝꯁꯨ ꯇꯥꯗ꯭ꯔꯤꯗꯅ
ꯎꯝ ꯎ
ꯑꯦꯍ‌ꯦ ꯏꯟꯁꯥꯡ ꯑꯍꯥꯎꯕ ꯈꯛꯇ ꯆꯥꯅꯤꯡꯉꯦ ꯅꯣꯏꯕꯨ ꯕꯨꯗꯤ ꯌꯥꯝ ꯅ‌ꯣꯏꯈ꯭ꯔꯦꯕ
ꯅꯊꯟꯗꯥꯗ ꯇꯜꯂꯛꯑꯁꯨꯅ‌ꯦ ꯉꯁꯤ ꯑꯃꯨꯛ ꯆꯥꯔꯦ ꯍꯦꯡꯁꯨ ꯑꯃꯨꯛ ꯆꯥꯅꯤꯡꯉꯛꯀꯅꯤ ꯈꯪꯕ꯭ꯔꯥ ꯑꯣ
ꯑꯗꯨꯒꯤꯅꯦ ꯑꯩ ꯍꯌ‌ꯦꯡ ꯑꯩ ꯑꯃꯨꯛ ꯆꯥꯅꯤꯡ ꯅꯤꯡꯉꯤꯅꯦꯕ ꯉꯔꯥꯡ ꯆꯥꯕꯗꯣ ꯑꯌꯨꯛꯁꯨ ꯆꯥꯏꯌ‌ꯦꯕ ꯑꯌꯨꯛ ꯆꯥꯕ ꯗꯣ ꯑꯗꯨ ꯑꯌꯨꯛ ꯆꯥꯕꯗꯣ ꯂꯣꯏꯅ ꯆꯥꯗ‌ꯦꯕ ꯈꯔ ꯑꯃꯨꯛ ꯃꯗ‌ꯣꯝꯗ ꯑꯅꯤ ꯑꯍꯨꯝ ꯂꯦꯝꯃꯦꯕ
ꯎꯡ
ꯑꯗ‌ꯣ ꯑꯃꯨꯛ ꯆꯥꯅꯤꯡꯉꯤꯅꯦꯕꯥ ꯑꯩꯁꯦ ꯑꯁ ꯁꯥꯁꯨ ꯇꯥꯡꯉꯦꯗ
ꯃꯤ ꯆꯥꯕ ꯌꯥꯝꯕꯅꯤꯅ
ꯎꯝ ꯈꯨꯟ ꯑꯗꯨꯒꯤ ꯑꯣꯏꯅ ꯍꯣꯡꯉꯦ ꯈꯨꯟꯗꯗꯤ ꯆꯥꯝꯃꯔꯤ
ꯈꯨꯟꯗꯗꯤ ꯌꯥꯝ ꯇꯥꯡꯉꯦ ꯑꯩꯈꯣꯏ ꯈꯨꯟꯅꯗꯤ ꯍꯥꯏꯗꯤ ꯁꯥꯁꯨ ꯂꯩ ꯌꯣꯟꯗꯦꯕ ꯈꯪꯕ꯭ꯔꯥ ꯑ ꯁꯟꯁꯥꯒꯨꯝꯕ ꯑꯣꯠꯁꯥꯒꯨꯝꯕ ꯂꯩ ꯇꯦꯕ ꯌꯦꯟ‌ ꯈꯛ ꯇꯅꯦꯕ ꯀꯦꯖꯤꯗ ꯆꯍꯨꯝ ꯍꯦꯜꯂꯦ ꯑꯩꯈꯣꯏꯗꯗꯤ
ꯎꯝ ꯁꯟꯁ ꯀꯩ ꯀꯥ ꯗꯤ ꯅ‌ꯣꯅ‌ꯦꯗꯒꯤ ꯂꯧꯔꯕꯅꯤꯗꯥꯅ ꯁꯟꯁꯥ
ꯅ‌ꯣꯅꯦꯗꯒꯤ ꯑꯗꯨꯝ ꯂꯧꯕꯅꯦ ꯑꯩꯈ‌ꯣꯏ ꯍꯥꯏꯗꯤ ꯑꯩꯈꯣꯏ ꯈꯨꯟꯗ ꯑꯣꯏꯅ ꯀꯛꯇꯦꯕ ꯈꯨꯟꯗ ꯀꯛꯑꯁꯨ ꯀꯅꯥꯝ
ꯌꯨꯝꯗ ꯂꯩ ꯁꯤꯡꯗꯤ ꯑ ꯀ ꯀꯩ ꯍꯥꯏꯅꯤ